ꯇꯔꯦ ꯇꯥꯔꯦ ꯀꯩꯗꯧꯔꯝꯃꯤꯅꯣ
ꯂꯩꯔꯝꯃꯤꯅꯤꯗ ꯑꯁ ꯑꯩꯁꯨ ꯆꯥꯛꯇꯣꯛꯑꯒ ꯂꯩꯔꯝꯕꯅꯦ ꯉꯥꯏꯍꯥꯛꯇꯪ ꯑꯩꯈꯣꯏ ꯁꯣꯟꯕꯗꯤ ꯅꯣꯡ ꯈꯔ ꯃꯪꯉꯤꯅꯦ ꯅꯣꯡ ꯈꯔ ꯂꯥꯛꯏꯅꯦ
ꯑꯁ ꯅꯣꯡꯁꯦ ꯉꯥꯏꯍꯥꯛꯇꯪ ꯍꯩꯊꯔꯝꯕ ꯈꯛꯇꯅꯦ ꯂꯧ ꯎꯕ ꯌꯥꯕ ꯅꯣꯡ ꯅꯠꯇꯦ ꯅꯣꯏꯒꯤ ꯑꯗꯨꯋꯥꯏꯗꯤ ꯀꯦꯅꯦꯜ ꯂꯩꯕꯅꯤꯅ ꯂꯧ ꯍꯧꯔꯕꯣ
ꯂꯧ ꯍꯧꯔꯦ ꯑꯁ ꯑꯩꯁꯨ ꯂꯧ ꯆꯠꯄꯅꯤ ꯂꯧ ꯍꯧꯔꯦ ꯍꯟꯗꯛꯇꯤ ꯗꯕꯜ ꯀꯣꯞꯄꯤꯡ ꯇꯧꯈꯤꯕꯒꯤ ꯏꯁꯤꯡꯁꯦ ꯉꯟꯇꯥ ꯊꯥꯖꯤꯟꯕꯒꯤ ꯀꯔꯤ ꯍꯥꯏꯅꯤ ꯅꯥꯄꯤꯁꯤꯅ ꯑꯩꯕꯣꯛ ꯏꯃꯩ ꯄꯩꯁꯥꯕꯨ ꯌꯥꯝ ꯆꯪꯗꯧꯔꯤꯅꯦ
ꯑꯃ ꯔꯣꯝꯗꯗꯤ ꯐꯔꯅꯤ ꯀꯩꯅꯣ
ꯑꯃꯔꯣꯝꯗ ꯐꯩ ꯍꯥꯏꯕꯅꯤ ꯍꯧꯖꯤꯛ ꯅꯥꯄꯤ ꯃꯌꯥꯝꯁꯦ ꯅꯥꯄꯤ ꯄꯦꯡꯕꯒꯤ ꯅꯥꯄꯤ ꯈꯨꯟꯕꯒꯤ ꯍꯥꯄꯨ ꯈꯨꯟꯕꯒꯤ ꯃꯤꯗ ꯅꯦꯛꯄꯗ ꯂꯨꯄꯥ ꯂꯤꯁꯤꯡ ꯃꯔꯤ ꯃꯉꯥ ꯇꯤꯡꯕꯤꯕ
ꯍꯣꯏ ꯇꯔꯦ ꯑꯩꯈꯣꯏꯔꯣꯝꯁꯦ ꯇꯨꯨꯔꯔꯤꯅꯋꯣ ꯏꯁꯤꯡ ꯄꯨꯡꯀꯪꯀꯪꯃꯤꯅꯦ ꯍꯧꯖꯤꯛꯀꯥꯟꯁꯦ
ꯑꯩꯅ ꯐꯥꯝ ꯌꯥꯝ ꯇꯧꯅꯤꯡꯕ ꯑꯃ ꯂꯩꯌꯦ
ꯀꯔꯤ ꯐꯥꯝ ꯇꯧꯒꯦ ꯍꯥꯏꯔꯤꯃꯣ
ꯗ꯭ꯔꯥꯒꯣꯟ ꯐ꯭ꯔꯨꯠꯁꯦ
ꯗ꯭ꯔꯥꯏꯒꯣꯟ ꯐꯨꯠ ꯇꯧ ꯌꯥꯏ
ꯗ꯭ꯔꯥꯒꯣꯟ ꯐ꯭ꯔꯨꯠꯁꯦ ꯌꯥꯝ ꯇꯧꯅꯤꯡꯕ ꯍꯥꯏꯇꯥꯔꯦ ꯑꯩꯈꯣꯏꯗ ꯑꯩꯅ ꯈꯔ ꯇꯧꯔꯤꯕꯀꯣ ꯌꯥ ꯅꯤꯅꯠꯇꯦ ꯑꯦ ꯖꯒꯥꯗꯣ ꯌꯥꯝ ꯄꯤꯛꯄꯅꯤꯅ ꯍꯥꯏꯗꯤ ꯄꯥꯝꯕꯤ ꯀꯌꯥꯃꯨꯛ ꯁꯨꯅꯤ ꯄꯥꯝꯕꯤ ꯌꯥꯡꯈꯩ ꯍꯨꯝꯐꯨꯃꯨꯛ ꯑꯣꯏꯒꯗ꯭ꯔꯥ
ꯑꯉꯥꯡꯕꯤꯔꯣ ꯉꯧꯕ꯭ꯔꯣ
ꯃꯤꯛꯁꯅꯦ ꯑꯩꯈꯣꯏꯒꯤ ꯃꯅꯨꯡꯗ ꯚꯥꯏꯌꯣꯂꯦꯠ ꯃꯆꯨ ꯑꯣꯏꯕꯗꯣ ꯄꯤꯡ ꯃꯆꯨ ꯇ ꯑꯣꯏꯔꯒ ꯃꯅꯨꯡꯗ ꯑꯗꯨꯃꯥꯏꯅ ꯃꯤꯛꯁꯅꯦꯕ ꯑꯉꯧꯕꯤꯁꯨ ꯌꯥꯎꯋꯤ ꯑꯉꯥꯡꯕꯤꯁꯨ ꯌꯥꯎꯋꯦꯕ ꯅ ꯍꯥꯏꯗꯣ ꯑꯗꯣ ꯑꯉꯧ ꯑꯉꯧꯕꯤꯗꯒꯤꯗꯤ ꯑꯉꯥꯡꯒꯤꯅ ꯍꯦꯜꯂꯦꯕ ꯇꯦꯁꯦ
ꯍꯥꯎꯋꯦ ꯈꯦꯠꯅꯩꯗ ꯑꯉꯧꯕꯤꯅꯤ ꯁꯝ ꯆꯝꯅꯧ ꯇꯧꯋꯦ
ꯑꯗꯣ ꯍꯧꯖꯤꯛ ꯍꯧꯖꯤꯛꯁꯦ ꯑꯩꯅ ꯅꯍꯥꯟ ꯕꯣꯅꯤꯗꯣ ꯑꯩꯣꯏꯃꯥꯟꯅꯕꯗꯣ ꯑꯩꯅ ꯃꯉꯣꯟꯗ ꯑꯃ ꯇꯦꯁ ꯇꯧꯍꯟꯕꯅꯦ ꯑꯆꯧꯕ ꯑꯃ ꯍꯦꯛꯒ ꯃꯥ ꯌꯥꯝ ꯍꯥꯎꯋꯦ ꯍꯥꯏ ꯑꯗꯣ ꯍꯧꯖꯤꯛꯁꯦ ꯃꯄꯥꯟ ꯄꯥꯝꯕꯤ ꯑꯃꯗ ꯃꯄꯥꯟꯁꯦ ꯇꯔꯥꯒꯤ ꯆꯥꯡ ꯈ ꯁꯥꯏꯌꯦꯕ
ꯑ
ꯄꯥꯝꯕꯤ ꯑꯃꯗ ꯑꯗꯨꯗꯤ ꯄꯥꯝꯕꯤ ꯌꯥꯡꯈꯩ ꯍꯨꯝꯐꯨ ꯊꯥꯔꯛꯏꯅꯦ ꯌꯦꯡꯉꯣ ꯄꯣꯠꯇꯣ ꯑꯗꯨꯝ ꯌꯥꯏ ꯍꯥꯏꯕꯅꯤꯅ ꯗ꯭ꯔꯥꯒꯣꯟ ꯐ꯭ꯔꯨꯏꯠꯁꯦ ꯇꯧꯕ ꯌꯥꯕ ꯑꯩ ꯀꯟꯗꯤꯁꯟ ꯑꯃ ꯎꯔꯛꯑꯕ ꯑꯩꯅ
ꯑ
ꯉꯁꯤ ꯑꯃꯨꯇꯪ ꯇ꯭ꯔꯥꯏ ꯇꯧꯅꯤꯡꯅꯤꯡꯉꯤ ꯑꯩꯗꯤ ꯌꯥꯝ ꯀꯟꯅ
ꯑ ꯊꯛꯇꯥ ꯆ ꯑꯃꯅꯤ
ꯎꯝ ꯆꯥꯏ ꯑꯗꯨꯏ ꯀꯩꯅꯣ ꯍꯥꯏꯇꯥꯔꯦ
ꯃꯥꯒꯤ ꯈ꯭ꯋꯥꯏꯗꯒꯤ ꯀꯥꯟꯅꯔꯤꯁꯤꯅ ꯀꯔꯤꯅꯣ ꯍꯥꯏꯔꯀꯥꯟꯗ ꯀꯩꯅꯣꯁꯦ ꯃꯅꯤꯄꯨꯔꯗꯗꯤ ꯌꯥꯝ ꯇꯥꯡꯕꯁꯦ ꯃꯥꯒꯤ ꯄ꯭ꯔꯥꯏꯁꯁꯦ ꯀꯤꯔꯣꯗꯒ ꯆꯥꯝꯃꯔꯤꯒꯤ ꯑꯣꯏꯕꯁ ꯑꯗꯨꯗꯤ ꯗ꯭ꯔꯥꯒꯣꯟ ꯐ꯭ꯔꯨꯏꯠꯁꯦ ꯐꯖꯔꯒꯗꯤ ꯑꯅꯤꯅꯒ ꯀꯤꯂꯣ ꯇꯥꯕꯒꯤ ꯑꯣꯏꯌꯦꯕ ꯑꯍꯨꯝꯂꯒ ꯑꯗꯨꯗꯤ ꯁꯣꯝ ꯅꯛꯀꯥꯟꯗ ꯄꯩꯁꯥꯗꯣ ꯌꯥꯝꯅ ꯀꯥꯕ ꯑꯣꯏꯕ ꯑꯗꯨꯒ ꯑꯃꯨꯛ ꯁꯤꯖꯟꯅꯜ ꯑꯣꯏꯕꯁꯦ
ꯎꯝ
ꯁꯤꯖꯤꯟꯅꯜ ꯑꯣꯏꯕꯁꯤꯗꯁꯨ ꯑꯃꯨꯛ ꯀꯔꯤ ꯍꯥꯏꯅꯤ ꯑꯃꯨꯛ ꯄꯩꯁꯥꯁꯤ ꯗꯦꯜꯂꯤ ꯏꯟꯀꯝꯗꯤ ꯑꯣꯏꯔꯔꯣꯏꯗꯅ ꯍꯥꯏꯗꯤ ꯑꯦꯅꯨꯋꯦꯜ ꯑꯦꯅꯨꯋꯦꯜꯗꯗꯤ ꯆꯠꯈ꯭ꯔꯅꯤ ꯍꯥꯏꯔꯗꯤ ꯃꯟꯂꯤ ꯏꯟꯀꯝꯗꯤ ꯂꯥꯛꯑꯔꯣꯏꯕ ꯑꯗꯨꯒꯤ ꯋꯥꯅꯦ ꯁꯤꯗ ꯐꯔꯛ ꯇꯥꯁꯦ ꯐꯥꯝ ꯇꯧꯕ ꯃꯇꯝꯗ ꯑꯗꯨꯅ ꯃꯥꯒ ꯄꯥꯕ ꯌꯥꯕ ꯀꯔꯤꯒ ꯃꯥꯒ ꯄꯥꯕ ꯌꯥꯅꯤ ꯍꯥꯏꯗꯤ ꯁꯤꯖꯤꯟꯁꯦ ꯗ ꯀꯝꯐ꯭ꯂꯤꯠ ꯂ ꯄꯥꯜꯂꯛꯇ꯭ꯔꯤꯉꯩ ꯃꯇꯝꯁꯤꯗ ꯃꯥꯒꯤ ꯖꯒꯥꯁꯤꯗ ꯀꯔꯝꯕ ꯄꯣꯠ ꯑꯃ ꯊꯥꯔꯒ ꯀꯔꯝꯕꯅ ꯑꯃꯨꯛ ꯄꯩꯁꯥ ꯀꯛꯄ ꯌꯥꯕ ꯍꯥꯏꯕꯗꯒꯤ ꯀꯣꯛꯇꯨꯅꯦꯕ ꯑ ꯀꯟꯅ ꯊꯥꯗꯩꯁꯦ
ꯎꯝ ꯑꯗꯨ ꯌꯥꯏ ꯍꯧꯖꯤꯛ ꯃꯅꯤꯄꯨꯔꯗ ꯑꯩꯈꯣꯏ ꯏꯃꯥꯟꯅꯕ ꯑꯃ ꯇꯧꯔꯤ ꯃꯥꯏꯁꯤꯗ ꯇꯧꯔꯗ ꯑꯩꯁꯨ ꯈꯔ ꯌꯥꯎꯒꯦ ꯑꯩ ꯑꯩꯁꯨ ꯇꯧꯒꯦ ꯇꯧꯦ ꯕꯂꯨ ꯕꯦꯔꯦ ꯇꯣ
ꯕ꯭ꯂꯨꯕꯦꯜꯂꯤ ꯎꯝ
ꯇꯥꯉꯦ ꯃꯥꯖꯦ
ꯎꯝ
ꯄꯥꯝꯕꯤꯗ ꯑꯩꯈꯣꯏꯅ ꯂꯧꯒꯤꯕ ꯁꯤꯛꯁ ꯍꯟꯗ꯭ꯔꯦꯠ ꯇ꯭ꯋꯦꯟꯇꯤ ꯐꯥꯏꯚꯇ ꯂꯧꯋꯦꯕ
ꯄꯥꯝꯕꯤꯗ ꯆꯥꯔꯁꯦ
ꯑ ꯆꯥꯔ ꯑꯃꯗ ꯁꯤꯁ ꯍꯨꯟꯗꯔ꯭ꯦꯗ ꯇꯤꯟꯠꯌ ꯐꯥ
ꯎꯝ
ꯑꯗꯨ ꯇꯧꯔꯒ ꯄꯣꯔꯛꯑꯦ ꯃꯣꯏꯁꯨ ꯑꯗꯨꯝ ꯆꯍꯤ ꯑꯃꯗ ꯑꯃꯨꯛꯈꯛꯇ ꯄꯥꯝꯗꯧ ꯇꯧ ꯑꯣꯏꯦꯕ
ꯑ
ꯑ ꯑꯗꯣ ꯍꯧꯖꯤꯛꯄꯨꯗꯤ ꯃꯁꯥ ꯅꯨꯡꯁꯥ ꯇꯧꯔꯒ ꯈꯔ ꯈꯔ ꯁꯟꯗꯣꯛꯑꯒ ꯇꯧꯕꯒꯤ ꯀꯟꯅ ꯇꯧ ꯍ ꯑꯗꯣ ꯑꯩꯁꯨ ꯇꯧꯒꯦ ꯈꯟꯕꯅꯤꯅ ꯑꯗꯨꯝ ꯐ꯭ꯔꯣꯖꯟꯒꯨꯝꯕꯒꯤ ꯑꯣꯏꯅꯀꯣ ꯍꯥꯏꯒꯨꯝꯕꯗꯁꯨ ꯈꯋꯥꯏꯗꯒꯤ ꯑꯗꯨꯝ ꯊꯥꯔꯒ ꯃꯄꯜꯂꯣꯝꯗꯩ ꯄꯨꯁꯤꯜꯂꯛꯇꯕꯤ ꯑ ꯐ꯭ꯔꯣꯖꯟꯒꯨꯝꯕ ꯑꯣꯏꯅ ꯑꯗꯨꯃꯥꯏꯅ ꯇꯧꯅꯤꯡꯕꯅꯤ
ꯑꯣ ꯀꯦ
ꯎꯝ ꯑꯗ ꯍꯧꯖꯤꯛꯀꯥꯟꯗꯤ ꯄꯨꯔꯥ ꯂꯥꯏꯐ ꯎꯝ
ꯀꯣ ꯅꯪꯉꯣꯟꯗ ꯄꯤꯅꯤꯡꯕ ꯑꯥꯏꯗꯤꯌꯥ ꯑꯃ ꯂꯩ ꯑꯩꯗꯤ ꯌꯨꯝꯗ ꯂꯩꯇꯕꯕꯤꯗ ꯉꯝꯗꯦꯕ ꯁꯤ ꯊꯕꯛꯁꯦ ꯑꯩꯅ ꯌꯥꯝ ꯄꯥꯝꯕ ꯄꯥꯏ ꯃꯥꯏ ꯄꯥꯛꯀꯅꯦꯁꯨ ꯈꯜꯂꯦꯕ ꯑꯩꯈꯣꯏꯒꯤ ꯃꯩꯇꯩꯒꯤ ꯂꯎꯁꯦꯛꯁꯦ
ꯎꯝ
ꯅꯥꯎꯁꯤꯦꯛꯁ ꯑꯃꯇꯪ ꯇ꯭ꯔꯥꯏ ꯇꯧꯕꯅꯤꯉꯕ ꯑꯩꯅ ꯇꯦꯡꯀꯤ ꯌꯨꯝꯗ ꯇꯦꯡꯀꯤ ꯃꯆꯥ ꯑꯃ ꯆꯜꯂꯒ ꯀꯣ ꯇꯦꯡꯀꯤ ꯃꯆꯥꯁꯤꯦ ꯆꯠꯂꯒ ꯄꯩꯁꯥ ꯈꯤꯇꯪ ꯊꯥꯗꯔꯛꯦ ꯇꯦꯡꯀꯤ ꯃꯆꯥꯁꯤꯅ ꯃꯩꯇꯩꯒꯤ ꯅꯥꯎꯁꯦꯛꯁꯦ ꯑꯃꯝꯛꯇꯪ ꯐꯥꯝ ꯇꯧꯕ ꯃꯩꯇꯩꯒꯤ ꯅꯥꯎꯁꯦꯛꯁꯦ ꯀꯃꯥꯏꯅ ꯐꯥꯝ ꯇꯧꯅ ꯍꯥꯏꯔ ꯀꯥꯟꯗ ꯃꯣꯏꯁꯦ ꯀꯩ ꯍꯥꯏꯅꯤ ꯀꯥꯔꯅꯤꯕꯣꯔꯁꯀꯤ ꯇꯥꯏꯞꯇ ꯇꯧꯋꯦꯕ ꯃꯥꯎꯁꯦꯛꯁꯦ ꯍꯣꯏꯡ ꯉꯥꯆꯤꯛ ꯑꯅꯝ ꯑꯃ ꯂꯩꯕꯗꯣ ꯉꯥꯗ ꯑꯗ ꯐꯥꯏꯗ ꯑꯩꯈꯣꯏꯒꯤ ꯏ ꯑꯇꯣꯞꯄ ꯑꯩꯈꯣꯏꯒꯤ ꯑꯇꯣꯞꯄ ꯖꯤꯕꯁꯦ ꯍꯥꯠꯂꯒ ꯆꯥꯕ ꯀꯥꯡꯕꯨꯅꯦꯕ ꯌꯥꯁꯦꯛꯁꯤꯁꯨ ꯑꯗꯣ ꯃꯥꯒꯤ ꯃꯥꯒꯤ ꯀꯩ ꯍꯥꯏꯅꯤ ꯃꯥꯒꯤ ꯂꯩꯕꯒꯤ ꯃꯥꯒꯤ ꯏꯀꯣꯁꯦ
ꯎꯝ
ꯏꯀꯣ ꯁꯤꯁꯇꯦꯝꯁꯦ ꯑꯃ ꯁꯦꯝꯕꯤꯕ ꯍꯥꯏꯇꯥꯥꯔꯦ ꯃꯥꯒꯤ ꯕꯥꯏꯑꯣꯗꯥꯏꯕꯔꯁꯤꯇꯤꯁꯦ ꯑꯃ ꯍꯥꯏꯗꯤ ꯐꯖꯅ ꯥꯟꯅ ꯑꯗꯨꯒ ꯁꯦꯝꯕꯤꯔꯒ ꯃꯥꯒꯤ ꯐꯤꯕꯝꯁꯤꯗ ꯊꯝꯕꯤꯔꯒ ꯌꯥꯝꯗꯕꯤꯗ ꯑꯩꯈꯣꯏ ꯁꯤꯒꯤ ꯍꯥꯎ ꯈ ꯁ ꯍꯥꯏ ꯐꯪꯉꯦ ꯍꯥꯏꯌꯦꯕ ꯑꯍꯤꯡꯕꯁꯦ ꯍꯦꯛ ꯍꯦꯛ ꯃꯔꯤ ꯃꯉꯥ ꯈꯤꯇꯪ ꯂꯩꯔꯒ ꯊꯥꯗꯔꯒ ꯃꯁꯤꯗ ꯇ꯭ꯔꯥꯏ ꯇꯧꯕ ꯍꯥꯏꯇꯥꯔꯦ
ꯎꯝ ꯌꯥꯏ ꯑꯗꯨꯁꯨ
ꯍꯣꯏ ꯕꯤꯂꯨ ꯉꯥꯒꯨꯝꯕ ꯑꯩꯈꯣꯏꯒꯤ ꯉꯥ ꯃꯆꯥ ꯐꯕꯨꯡ ꯉꯥꯒꯨꯝꯕꯁꯦ ꯈꯔꯗꯤ ꯊꯥꯗꯕꯤꯔ ꯊꯝ ꯇꯥꯔꯦ ꯃꯥꯒꯤ ꯃꯆꯤꯟꯖꯥꯛꯀꯣ ꯃꯥꯅ ꯐꯥꯔ ꯏ ꯁꯨꯞꯅꯤꯡꯉꯥꯏꯅꯦ ꯃꯗꯨꯗꯤ
ꯑꯝ
ꯁꯤ ꯈ ꯈꯛꯇꯤ ꯊꯥꯗꯕꯤ ꯇꯥꯔꯦ ꯍꯥꯏꯗꯤ ꯀꯩ ꯍꯥꯏꯅꯤ ꯑꯩꯣꯏ ꯑꯣꯛ ꯂꯣꯏꯔꯁꯨ ꯑꯣꯛ ꯃꯆꯤꯟꯖꯥꯛ ꯄꯤꯖꯩꯁꯤꯗꯅ ꯑꯗꯨꯃꯥꯏꯅ ꯇꯧꯗꯅ ꯃꯥꯁꯦ ꯂꯣꯏꯒꯦ ꯍꯥꯏꯔꯒꯗꯤ ꯃꯥꯁꯦ ꯉꯥ ꯑꯃ ꯆꯥꯛꯈꯂꯛꯇꯦ ꯏꯊꯩꯗ ꯀꯩꯗ ꯑꯩꯈꯣꯏꯒꯤ ꯇꯨꯔꯦꯟꯗ ꯈ ꯀꯩꯗ ꯏꯟ ꯃꯆꯥ ꯑꯃ ꯊꯥꯔꯒ ꯀꯩꯀꯩ ꯈꯖꯤꯡ ꯀꯩꯀꯥ ꯈꯔ ꯐꯥꯔꯛꯄ ꯃꯆꯥ ꯃꯁꯨꯗꯣ ꯈꯪꯉ ꯃꯥꯒꯤ ꯊꯥꯗꯕꯤꯕ ꯍꯥꯏꯇꯥꯔꯦ ꯁꯤ ꯇꯧ ꯁꯤ ꯌꯦꯡꯉꯣ ꯅꯪ ꯍꯧꯖꯤꯛ ꯅꯥꯎꯁꯦꯛ ꯆꯥꯒꯦ ꯐꯪꯕ꯭ꯔꯅꯦ ꯚꯥꯏ
ꯐꯪꯗꯦ ꯐꯪꯗꯦ
ꯐꯪꯉꯣꯏꯕ ꯅꯥꯎꯆꯦꯛ ꯆꯥꯒꯦ ꯐꯪꯗꯦꯕ ꯁꯤ ꯃꯥꯔꯀꯦꯠ ꯑ ꯍꯧꯖꯤꯛ ꯅꯥꯎꯁꯦꯛ ꯆꯥꯒꯦ ꯐꯪꯗꯕꯁꯦ ꯑꯩꯅ ꯃꯥꯔꯀꯦꯠꯇ ꯅꯥꯎꯁꯦꯛꯁꯦ ꯁꯨꯞꯅꯒꯤ ꯀꯩ ꯍꯥꯏꯅꯤ ꯥꯛ ꯂꯥꯎꯅ ꯅꯥꯎꯁꯦꯛ ꯑꯃꯗ ꯂꯨꯄꯥ ꯆꯥꯝꯃ ꯍꯧꯖꯤꯛ ꯅꯥꯎꯆꯦꯛ ꯇꯔꯥ ꯈꯛ ꯄꯨꯊꯣꯛꯑ ꯆꯠꯁꯦꯕ ꯂꯥꯛꯈꯤꯅꯦꯕ ꯂꯣꯏ ꯂꯧꯈꯤꯅꯦꯕ ꯑꯗꯨꯗꯤ ꯅ ꯉꯍ ꯉꯥꯏꯍꯥꯛꯇꯪꯗ ꯅꯣꯡ ꯑꯗ ꯅꯪ ꯋꯥꯟ ꯊꯥꯎꯖꯟ ꯏꯟꯀꯝ ꯂꯥꯛꯑꯒꯗꯤ ꯊꯗ꯭ꯔꯗꯤ ꯊꯥꯔꯇꯤ ꯊꯥꯎꯖꯟ ꯅꯠꯇ꯭ꯔꯥ
ꯍꯝ
ꯑꯗꯨꯗꯤ ꯅꯥꯎꯁꯦꯛ ꯑꯃꯅ ꯃꯆꯥ ꯀꯌꯥ ꯀꯣꯛꯀꯅꯤ ꯑꯗꯨꯗꯤ ꯅꯥꯎꯁꯦꯛ ꯀꯌꯥ ꯂꯣꯏꯔꯒ ꯒꯗꯤ ꯅꯪꯒꯤ ꯏꯟꯀꯝꯁꯦ ꯅꯨꯡꯇꯤꯒꯤ ꯂꯥꯛꯀꯅꯤ ꯍꯥꯏꯕꯁꯦ ꯁꯤ ꯍꯣꯠꯄ ꯃꯇꯝꯗ ꯚ ꯁꯤ ꯁꯤ ꯄꯣꯠꯁꯦ ꯌꯥꯕ ꯄꯣꯠꯅꯦ
ꯎꯝ
ꯆꯦ ꯌꯣꯛꯄ ꯐꯥꯝ ꯇꯧꯕꯗ ꯍꯤꯡꯒꯟꯕ꯭ꯔꯥ ꯍꯤꯡꯒꯟꯗꯕ꯭ꯔꯥꯁꯦ ꯑꯩꯅ ꯌꯦꯡꯉꯦꯕ ꯑꯗꯣ ꯃꯥꯁꯦ ꯍꯤꯡꯉꯦꯕ ꯀꯩꯁꯨ ꯌꯥꯝꯅ ꯂꯨ ꯑ ꯍꯥꯏꯗꯤ ꯀꯩ ꯍꯥꯏꯅꯤ ꯑꯣꯏꯗꯦ ꯍꯥꯏꯗꯤ ꯃꯥꯗꯤ ꯋꯥꯏꯜ ꯑꯣꯏꯕꯅꯤꯅ ꯃꯥꯗꯤ ꯁꯔꯕꯥꯏꯞ ꯇꯧꯕꯁꯦ ꯌꯥꯝ ꯉꯝꯃꯦꯕ
ꯎꯝ
ꯑꯩꯅ ꯃꯁꯤ ꯌꯨꯇ꯭ꯌꯨꯞꯇ ꯁꯨꯝ ꯑꯩꯅ ꯊꯤꯖꯤꯟꯕ ꯃꯇꯝꯗ ꯃꯥꯁꯦ ꯖꯥꯏꯟ ꯋꯥꯇꯔ ꯕꯛ ꯀꯧꯋꯦꯕꯥ
ꯎꯝ
ꯅꯥꯎꯁꯠꯁꯦ ꯖꯥꯏꯟ ꯋꯥꯇꯔꯕ ꯀꯧꯋꯦ ꯑꯩꯅ ꯃꯥꯁ ꯏꯁꯇꯗꯤ ꯐꯖꯅ ꯇꯧꯔꯦ ꯑꯗꯩ ꯃꯥꯅ ꯆꯥꯕ ꯃꯥꯒꯤ ꯂꯩꯕꯒꯤ ꯏꯁꯇꯥꯏꯜ ꯃꯥꯁꯦ ꯑꯩꯈꯣꯏꯒꯤ ꯀꯕꯣꯛꯀꯪꯒꯨꯝꯕ ꯑꯗꯒꯤ ꯐꯧꯒꯨꯝꯕ ꯈꯔ ꯊꯥꯕꯤ ꯇꯥꯔꯦ ꯉꯁꯥꯏ ꯇꯦꯡꯀꯤꯗꯨꯗꯀꯣ ꯏꯁꯤꯡꯁꯦ ꯌꯥꯝꯗꯕꯤꯗ ꯏꯁꯤꯡꯁꯦ ꯂꯦꯕꯦꯜꯁꯦ ꯀꯩ ꯍꯥꯏꯅꯤ ꯑꯩꯈꯣꯏꯒꯤ ꯋꯥꯟ ꯐꯤꯠ ꯃꯨꯛꯀꯤ ꯕꯦꯟ ꯏꯁꯤꯡꯗ ꯊꯝꯕꯤꯔꯦꯗꯅ ꯑꯗꯨꯗꯨꯒ ꯑꯗꯨꯗ ꯑꯩꯈꯣꯏꯒꯤ ꯐꯧꯅꯁꯨ ꯁꯔꯕꯥꯏꯞ ꯇꯧꯕ ꯉꯝꯕ ꯀꯕꯣꯛ ꯀꯥꯡꯅꯁꯨ ꯁꯔꯕꯥꯏꯞ ꯇꯧꯕ ꯉꯝꯕ ꯁꯨꯝ ꯐꯒꯨꯝꯕꯁꯤꯅ ꯊꯥꯕꯤꯗꯣꯏꯅꯦꯕ ꯑꯗꯨꯗꯨꯒ ꯉꯁꯥꯏꯒꯤ ꯐꯧ ꯃꯅꯥꯒꯨꯝꯕ ꯀꯥꯡꯕꯣꯛꯀ ꯃꯅꯥꯒꯨꯝꯕꯗꯨꯅ ꯃꯔꯨꯝ ꯀꯣꯛꯁꯟꯗꯣꯏꯅꯦꯕ ꯃꯣꯏꯒꯤ ꯑꯃꯣꯕꯁꯤꯅ ꯑꯗꯨꯒ ꯂꯥꯕꯁꯤꯅ ꯑꯃꯨꯛ ꯄ꯭ꯔꯣꯇꯦꯛ ꯇꯧꯔ ꯂꯩꯗꯣꯏꯅꯦꯕ ꯑꯃꯣꯝꯒꯤ ꯃꯔꯨꯝꯁꯦ ꯃꯆꯥ ꯑꯣꯟꯗ꯭ꯔꯤꯕ ꯂꯥꯕꯒꯤ ꯃꯅꯒꯟꯗ ꯀꯣꯛꯁꯟꯕ ꯌꯥꯏꯑꯕ ꯑꯗꯨꯗꯨꯒ ꯃꯥꯁꯦ ꯁꯨꯃꯥꯏꯅ ꯇꯧꯔꯕꯔꯕ ꯃꯇꯨꯡꯁꯤꯗ ꯃꯥꯁꯦ ꯃꯔꯨꯝ ꯀꯣꯛꯊꯜꯂꯒ ꯃꯔꯨꯝ ꯍꯦꯛꯠꯁꯦ ꯍꯦꯛ ꯑꯣꯜꯂꯛꯄ ꯀꯞꯄꯒ
ꯑꯗꯩꯗꯤ ꯃꯣꯏꯁꯦ ꯑꯗꯨꯝ ꯁꯔꯕꯥꯏꯞ ꯇꯧꯈ꯭ꯔꯅꯦꯕ ꯉꯥ ꯃꯆꯥꯒ ꯆꯞ ꯃꯥꯟꯅꯩꯕ ꯀꯔꯤꯝꯇ ꯈꯨꯠ ꯆꯪꯉꯣꯏ ꯅꯣꯏꯅ ꯁꯤ ꯗ ꯍꯥꯏꯗꯤ ꯑꯩꯈꯣꯏ ꯉꯥꯁꯤꯗꯤ ꯑꯩꯈꯣꯏ ꯗꯦꯁꯀꯤ ꯉꯥ ꯅꯠꯇ꯭ꯔꯒ ꯑꯩꯈꯣꯏ ꯅꯥꯄꯤ ꯆꯥꯕꯤꯒ ꯍꯥꯏꯔꯒ ꯑꯩꯈꯣꯏ ꯉꯥꯁꯦ ꯑꯩꯈꯣꯏꯒꯤ ꯃꯁꯥ ꯃꯇꯗꯅ ꯉꯥ ꯃꯔꯨꯝ ꯇꯧꯔꯒ ꯉꯥ ꯃꯆꯥ ꯀꯣꯛꯊꯣꯛꯆꯕ ꯉꯝꯖꯅꯤ ꯑꯗꯨꯗꯗꯅ ꯍꯥꯏꯗꯤ ꯉꯥ ꯃꯆꯥ ꯀꯥꯞꯄ ꯀꯥꯟꯅ ꯇꯧꯗꯅ ꯃꯤꯑꯣꯏꯕ ꯑꯃ ꯆꯪꯉꯤꯗꯅ ꯃꯣꯏꯒꯤ ꯗꯥ ꯁꯟꯠꯇꯣꯛꯅꯕ ꯍꯣꯠꯅꯕꯗ ꯑꯗꯨ ꯑꯣꯏꯗꯦꯕ ꯅꯪ ꯌꯥꯗ ꯌꯥꯕ ꯀꯩꯍꯥꯏꯇꯥꯥꯔꯦ ꯍꯧꯖꯤꯛꯀꯤꯁ ꯃꯁꯥ ꯃꯇꯣꯝꯇ ꯑꯗꯨꯝ ꯃꯥꯒꯤ ꯀꯩ ꯍꯥꯏꯅꯤ ꯁꯥꯔꯀꯜꯗꯣ ꯑꯗꯨ ꯑꯗꯨꯝ ꯑꯣꯏꯕ ꯍꯥꯏ ꯃꯁꯥ ꯇꯣꯟꯇꯅ ꯉꯝꯖꯕ ꯄꯣꯠꯅꯦꯕ ꯑꯗꯨꯅ ꯑꯩꯈꯣꯏ ꯃꯤꯑꯣꯏꯕꯒꯤ ꯈꯨꯠ ꯀꯔꯤꯝ ꯌꯥꯎꯔꯣꯏ ꯑꯩꯈꯣꯏ ꯃꯤꯑꯣꯏꯕꯒꯤ ꯈꯨꯠ ꯑꯕꯨ ꯉꯥ ꯃꯆꯤꯟꯖꯥꯛ ꯍꯥꯏꯁ ꯍꯥꯏꯗꯤ ꯕꯤꯔꯨꯉꯥꯒꯨꯝꯕ ꯐꯕꯨꯡꯉꯥꯒꯨꯝꯕ ꯉꯥ ꯃꯆꯥ ꯈꯔ ꯊꯥꯗꯕꯤꯕꯁꯦ ꯁꯤꯅꯦꯕ ꯑꯗꯨ ꯇꯧꯕꯥꯇꯕꯨ ꯇꯧꯒꯇꯕꯨ ꯃꯁꯥ ꯄꯥꯟꯕ ꯖꯤꯕꯅꯤ ꯄꯥꯏꯕ ꯉꯝꯕ ꯖꯤꯕꯅꯤ ꯅꯦꯠꯇꯤ ꯈꯟꯕ ꯇꯥꯔꯦꯀꯣ
ꯑꯣ ꯃꯊꯥꯛ ꯊꯣꯈꯤꯇꯑꯡ
ꯍꯥꯏꯗꯤ ꯏꯟꯒꯨꯝꯕ ꯑꯃ ꯏꯟꯒꯨꯝꯕ ꯑꯃ ꯀꯩꯒꯨꯝꯕ ꯑꯃ ꯇꯦꯡꯀꯤꯁꯤ ꯃꯊꯛꯇꯗ ꯀꯨꯞꯁꯜꯂ ꯆꯦꯛ ꯅꯟꯟꯅꯂ ꯊꯝꯇꯥꯔꯦ ꯑꯗꯨꯒ ꯅꯪꯅ ꯍꯦꯛ ꯃꯆꯤꯟ ꯅꯪꯅ ꯃꯆꯤꯟꯖꯥꯛ ꯊꯥꯗꯔꯝꯗꯥꯏꯗ ꯃꯆꯦ ꯑꯃ ꯍꯥꯏꯒꯠꯂꯒꯥ ꯊꯥꯗꯕꯤꯕ
ꯅꯠꯇ꯭ꯔꯁꯨ ꯀꯔꯤ ꯌꯣꯠꯀꯨꯝꯕꯀꯣ ꯀꯥꯆꯦꯟ ꯃꯔꯤꯗ ꯊꯤꯡꯒꯠꯂꯒ ꯅꯨꯡꯁꯤꯖ ꯆꯪꯍꯟꯕ ꯐꯖꯅ ꯑꯗꯨꯃꯥꯏꯅ ꯇꯧꯔꯁꯨ ꯌꯥꯅꯤ꯫
ꯌꯥꯅꯤ ꯑꯩꯈꯣꯏ ꯍꯄꯥꯒꯥꯟꯗ ꯂꯩꯕꯗꯣ ꯑꯩꯈꯣꯏꯒꯤ ꯐꯥꯝꯗꯒ ꯉꯥ ꯐꯥꯅꯕꯒꯤ ꯈꯣꯠꯅꯕꯒꯤ ꯈꯟꯕꯒꯤꯗꯣ ꯑꯗꯨꯃꯥꯏꯅ ꯇꯧꯔ ꯁꯦꯝꯕ ꯌꯥꯏ ꯑꯗꯨꯗ ꯑꯩꯅ ꯍꯥꯏꯕꯗꯤ ꯄꯩꯁꯥ ꯌꯥꯝꯅ ꯊꯥꯗꯔꯒ ꯍꯥꯏꯗꯤ ꯄ꯭ꯂꯥꯟꯗꯣ ꯁꯛꯁꯦꯁ ꯑꯣꯏꯅꯤ ꯈꯪ ꯀꯥꯟꯗꯕꯨꯗꯤ ꯅꯥꯟꯅ ꯁꯦꯝꯕ ꯌꯥꯏꯑꯕ꯫ ꯑꯍꯥꯟꯕꯒꯤꯁꯦ ꯁꯨꯞꯅꯒꯤ ꯅꯥꯎꯁꯦ ꯑꯍꯨꯝ ꯃꯔꯤꯁꯦ ꯀꯣꯏꯊꯤ ꯊꯤꯅ ꯂꯧꯔꯦꯗꯅ ꯇꯦꯡꯀꯤ ꯃꯆꯥ ꯑꯃꯗ ꯑꯩꯈꯣꯏꯅ ꯃꯥꯒꯤ ꯁꯦꯝꯕꯤꯔꯒ ꯑꯩꯈꯣꯏꯅ ꯍꯥꯏꯗꯤ ꯊꯥ ꯑꯃ ꯑꯅꯤ ꯑꯍꯨꯝꯁꯤꯗꯤ ꯃꯥꯥꯏ ꯏꯁꯇꯗꯤ ꯇꯧꯕ ꯑꯣꯏꯅ ꯉꯁꯥꯏꯒꯤ ꯕꯤꯖꯤꯅꯦꯁ ꯇꯧꯒꯦꯅ ꯈꯜꯂꯛꯒꯗꯤ ꯑꯍꯥꯟꯕꯗ ꯍꯥꯟꯅ ꯌꯦꯡꯗꯕ ꯌꯥꯔꯣꯏꯕ ꯃꯒꯤ ꯅꯦꯆꯔꯁꯦ ꯀꯩꯅꯣ ꯀꯃꯥꯏꯅ ꯇꯧꯕꯅꯣ ꯈꯣꯠꯄꯅꯣꯁꯦ ꯁꯤ ꯍꯥꯟꯅ ꯌꯦꯡꯉ ꯃꯇꯨꯡꯗꯗꯤ ꯕꯤꯋꯤꯛꯅꯦꯁ ꯂꯥꯛꯇꯣꯏꯅꯦꯕ ꯑꯗꯨꯅ ꯍꯥꯟꯅ ꯊꯥ ꯑꯍꯨꯝ ꯃꯔꯤꯁꯦ ꯍꯥꯟꯅ ꯌꯦꯡꯍꯧꯒꯗꯕꯅꯦ ꯍꯥꯟꯗꯤ ꯥꯏ ꯀꯃꯥꯏꯅ ꯇꯧꯕ ꯖꯤꯕꯅꯣ ꯍꯥꯏꯕꯁꯦ ꯑꯩꯅ ꯁꯤꯁꯦ ꯌꯥꯝ ꯇꯧꯍꯟꯅꯤꯡꯕ ꯍꯥꯏꯇꯥꯔꯦ ꯑꯩꯅ ꯏꯃ ꯑꯃ ꯀꯩꯁꯦ ꯑꯩꯅ ꯂꯣꯏ ꯍꯥꯏꯕ꯭ꯔꯦ ꯑꯗꯣ ꯃꯣꯏꯁꯦ ꯀꯥ ꯍꯦꯟꯅ ꯏꯟꯇꯔꯦꯁ ꯂꯩꯇꯕ ꯃꯥꯟꯕ
ꯃꯣꯏꯅ ꯎꯔꯤꯁꯦ ꯑꯣꯡꯂꯤ ꯌꯦꯟ ꯉꯥꯅꯨ ꯑꯣꯛꯇ ꯈꯛꯇ ꯎ ꯂꯩꯦ ꯆꯥꯎꯊꯣꯛꯂꯝꯝꯗ꯭ꯔꯦ
ꯑ ꯍꯥꯏꯗꯤ ꯑꯗꯨꯗꯤ ꯃꯤ ꯅꯣꯏ ꯇꯧꯋꯦ ꯑꯗꯒꯤ ꯑꯃꯨꯛ ꯃꯥꯅ ꯑꯃꯨꯛ ꯀꯩ ꯍꯥꯏꯅꯤ ꯄꯩꯁꯥꯗꯣ ꯑꯦꯅꯨꯋꯦꯜꯗ ꯂꯥꯛꯄꯁꯤꯒꯀꯣ ꯄꯂꯤ ꯏꯟꯀꯝꯁꯤꯒ ꯑꯃꯨꯛ ꯈꯤꯇꯪ ꯈꯦꯠꯅꯕ ꯍꯥꯏꯇꯥꯥꯔꯦ ꯑꯩꯅ ꯃꯟꯜꯂꯤ ꯏꯟꯀꯝꯗꯣ ꯌꯥꯝ ꯄꯥꯝꯕ ꯍꯥꯏꯇꯥꯔꯦ ꯍꯥꯏꯇꯥꯔꯦ ꯍꯧꯖꯤꯛ ꯊꯥ ꯈꯨꯗꯤꯡꯒꯤꯗꯤ ꯆꯥꯗꯕꯗꯤ ꯌꯥꯔꯣꯏꯗꯣ ꯚꯥꯏ
ꯎꯝ
ꯍꯥꯏꯗꯤ ꯗꯦ ꯇꯨ ꯗꯦ ꯂꯥꯏꯐꯇ ꯆꯪꯗꯕ ꯆꯪꯉꯤꯕ ꯄꯩꯁꯥ ꯃꯌꯥꯝꯁꯦ ꯌꯥꯝ ꯆꯪꯈ꯭ꯔꯖꯥꯠꯅꯦꯕ ꯈꯔꯁꯥꯁꯦ ꯑꯗꯨ ꯑꯗꯨ ꯃꯌꯥꯝꯗꯨ ꯅꯪ ꯁꯣꯝ ꯅꯥꯀꯟꯗ ꯑꯣꯛ ꯃꯆꯥ ꯑꯃ ꯂꯣꯏꯔꯦ ꯈꯜꯂꯣ ꯑꯣꯛꯇꯨꯅ ꯆꯥꯎꯔꯛꯄ ꯉꯥꯏꯕꯅ ꯁꯤꯛꯁ ꯃꯟ ꯆꯪꯒꯅꯦꯕ ꯌꯣꯟꯕ ꯌꯥꯔꯛꯄꯗ ꯑꯗ ꯅꯪ ꯁꯤꯛꯁ ꯃꯟꯁꯤꯅ ꯀꯔꯤ ꯆꯥꯔ ꯍꯤꯡꯗꯧꯔꯤꯒꯦꯕ
ꯎꯝ
ꯍꯣꯏ ꯄꯥꯈꯪꯅꯦ ꯉꯥꯏꯔꯗꯤ ꯐꯔꯦ ꯑꯗꯣ ꯍꯌꯦꯡ ꯋꯥꯏ ꯀꯩ ꯍꯥꯏꯅꯤ ꯐꯦꯃꯤꯂꯤ ꯑꯃ ꯄꯨꯔꯛꯑꯀꯥꯟꯗ ꯑꯉꯥꯡ ꯂꯩꯔꯛꯀꯥꯟꯗ ꯅꯨꯄꯤ ꯂꯩꯔꯀꯥꯟꯗ
ꯅꯪꯗꯨꯕꯨꯗꯤ ꯐꯦꯃꯤꯂꯤ ꯐꯦꯃꯤꯂꯤ ꯄꯨꯔꯃꯤꯅ ꯍꯧꯖꯤꯛ ꯂꯣꯏ ꯈꯪꯉꯝꯃꯅꯤꯅꯦ
ꯍꯣꯏ ꯏꯕ ꯑꯗꯨꯗꯤ ꯍꯥꯏꯌꯦ ꯑꯗꯨꯗ ꯑꯩꯅ ꯑꯦꯅꯤꯨꯋꯦꯜꯒꯤ ꯊꯕꯛꯁꯦ ꯄꯥꯝꯗꯕ ꯍꯥꯏꯕꯗꯤ ꯃ ꯀꯝ ꯑꯣꯏꯅ ꯂꯥꯛꯞꯄꯁꯤꯅ ꯄꯥꯝꯕ ꯍꯥꯏꯇꯥꯔꯦ
ꯎꯝ ꯍꯣꯏ ꯏꯇꯥꯎ ꯂꯩꯔꯣ ꯋꯥꯔꯤꯁꯨ ꯅꯨꯡꯉꯥꯏꯔꯦ ꯁꯤꯗ ꯀꯩꯅꯣꯝ ꯇꯧꯒꯦ
ꯑꯣ ꯍꯣ ꯍꯣꯏ ꯐꯔꯦ ꯐꯔꯦꯗꯣ
ꯎꯝ ꯊꯃꯦ ꯊꯝ